ꯇ
ꯑꯣ ꯑꯁ꯫ ꯑꯩꯁꯦ ꯉꯥꯏꯕꯗ ꯉꯥꯏ ꯋꯥꯔꯦ ꯍꯥꯏꯒꯦ ꯇꯧꯕꯁꯨ ꯏꯀꯥꯏ꯫
ꯑꯦ ꯑꯦ ꯑꯦ ꯅꯦꯋꯥꯛ ꯌꯥꯗꯕꯒꯤꯅꯦ ꯅꯣꯡꯁꯨ ꯆꯨꯕꯒꯤ ꯑꯩꯈꯣꯏꯔꯣꯝꯗ ꯑꯗꯨꯒꯤ꯫
ꯑꯈꯣꯏꯔꯣꯝꯁꯨ ꯆꯨꯋꯦ ꯑꯗꯨꯕꯨꯗꯤ꯫
ꯅꯦꯋꯥꯛ ꯅꯨꯡꯉꯥꯏ ꯑꯥ ꯫
ꯅꯪ ꯆꯥꯛ ꯆꯥꯔꯦ ꯍꯥꯏꯕꯗꯤ ꯈꯪꯗ꯭ꯔꯤꯌꯦ ꯆꯥꯛ ꯆꯥꯔꯕꯣ꯫
ꯈꯪꯗ꯭ꯔꯤꯌꯦ ꯌꯦꯟꯁꯥꯡ ꯀꯟꯅ ꯊꯣꯡꯉꯤꯌꯦ꯫
ꯑꯗꯣ ꯀꯩ ꯃꯊꯦꯜ ꯊꯣꯡꯒꯦ ꯃꯨꯟꯅꯝꯗꯤ ꯊꯣꯛꯂꯛꯇꯦꯗ ꯑꯩꯉꯣꯟꯗꯗꯤ꯫
ꯎꯝ ꯎꯝ ꯉꯁꯤꯁꯦ ꯕꯔꯗꯦ ꯂꯩꯕꯒꯤ ꯉꯥꯅꯨ ꯀꯟꯅ ꯊꯣꯡꯉꯤ꯫
ꯁꯦꯁ ꯅꯨꯄꯤꯅ ꯉꯥꯅꯨ ꯊꯣꯡꯕ ꯍꯥꯎꯗꯦ ꯍꯥꯏꯅꯕꯅꯦꯀꯣ꯫
ꯅꯨꯄꯥꯁꯤꯡꯅ ꯊꯣꯡꯉꯒ ꯂꯩꯌꯦ ꯑꯩ ꯊꯣꯡꯗꯦ꯫
ꯑꯗꯨ ꯌꯥꯝ ꯐꯩꯀꯣ ꯅꯨꯄꯥ ꯂꯩꯔꯗꯤ ꯑ ꯅꯪ ꯅꯨꯄꯥꯔꯣ ꯍꯥꯏꯔꯤꯁꯦ꯫
ꯎꯝ ꯑꯩꯈꯣꯏ ꯅꯨꯄꯥꯅꯦ꯫
ꯁꯥꯕꯁ ꯋꯥꯎ꯫
ꯀꯔꯤ ꯃꯊꯦꯜ ꯆꯥꯔꯒꯦ ꯅꯣꯏꯗꯤ꯫
ꯑꯩꯗꯤ ꯉꯁꯤ ꯑꯣꯛꯀꯤ ꯃ ꯀꯣꯛꯀꯤ ꯃ ꯃꯩꯒꯤ ꯃ ꯄꯨꯛꯇꯣ ꯆꯥꯏ
ꯍꯥꯎꯕ꯭ꯔꯣ
ꯍꯥꯎꯕꯕꯨꯗꯤ ꯈꯪꯗ꯭ꯦ ꯑꯗꯣ ꯍꯥꯎꯗꯤ ꯍꯥꯎꯈ꯭ꯔꯦ ꯍꯥꯏꯈ꯭ꯔꯦ
ꯑꯦ ꯑꯦ ꯐꯔꯅꯦ ꯐꯥꯖꯅ ꯁꯦꯠ ꯊꯥꯔꯝꯃꯅꯤꯅꯦ ꯑꯗꯨꯗꯤ
ꯐꯖꯅ ꯊꯒꯦꯠ ꯇꯧꯕꯅꯦ ꯑꯗꯨꯕꯨ ꯀꯔꯤꯗꯤ ꯎꯄꯥꯏ ꯂꯩ
ꯀꯩꯒꯦ
ꯀꯣꯟ ꯅꯥꯗꯕꯅꯤꯅ ꯁꯦꯠꯊꯕ ꯉꯝꯗ꯭ꯔꯦ
ꯍꯦ
ꯑ
ꯆꯥꯕ ꯀꯣꯟꯅꯗꯦ ꯍꯥꯏꯔꯣ
ꯐꯥꯒꯤꯅꯦꯗ ꯀꯣꯟꯅ ꯑꯩꯗ ꯂꯩꯔꯝꯃꯦꯗ ꯑꯣꯛꯁꯥꯕ ꯀꯥꯏꯔꯦ ꯆꯥꯕ ꯀꯣꯠꯅꯗ꯭ꯔꯗꯤ ꯂꯣꯏꯔꯦ ꯃꯤ
ꯀꯣꯟꯅꯥꯗꯕꯤꯗ ꯂꯧꯔꯗꯤ ꯌꯥꯝ ꯂꯤꯛꯄ ꯃꯥꯟꯕ
ꯏ
ꯆꯨꯝꯕꯒꯤ ꯑꯣꯏꯔꯝꯒꯅꯤ ꯏꯁ ꯈꯛꯇꯪ ꯍꯥꯏꯔꯒ ꯇꯣꯛꯈ꯭ꯔꯦꯗꯣ
ꯅꯠꯇꯦꯗ ꯑꯩꯗꯣ ꯑꯩꯒꯤ ꯐꯤꯕꯝ ꯁꯦꯝꯃꯤꯨꯏꯅꯤꯅꯦ
ꯎꯝ
ꯅꯪꯒ ꯋꯥꯔꯤ ꯁꯥꯕꯁꯦ ꯀꯃꯥꯏꯅ ꯐꯤꯕꯝ ꯁꯦꯝꯃꯒ ꯋꯥꯔꯤ ꯁꯥꯁꯤꯔꯅꯣ ꯍꯥꯏꯕꯗ ꯋꯥꯈꯜ ꯅꯨꯡꯉꯥꯏꯅ ꯊꯣꯛꯀꯦꯅ ꯇꯧꯔꯛꯅꯦ ꯇꯧꯔꯛꯄꯅꯦꯗꯥ
ꯑꯗ ꯑꯣꯏꯅꯅꯦꯕ
ꯑꯣꯄꯥ ꯍꯥꯏ
ꯍꯦ ꯍꯦ
ꯅꯪ ꯉ ꯉꯁꯥꯏ ꯑꯌꯨꯛꯇꯤ ꯀꯩ ꯃꯊꯦꯜ ꯆꯥꯖꯈ꯭ꯔꯦ
ꯑꯩꯈꯣꯏ ꯑꯦꯁ ꯍꯪꯒꯥ ꯑꯀꯪꯕꯗꯣ ꯑꯂꯨꯒ ꯊꯣꯡꯑꯒ ꯆꯥꯏꯌꯦ
ꯀꯥꯡꯕꯨꯗ ꯑꯂꯨꯒ ꯊꯣꯡꯉꯒ ꯆꯥꯔꯤꯁꯦ ꯍꯥꯎꯕ꯭ꯔꯥꯅꯦ ꯑꯩꯗꯤ ꯍꯥꯎꯇꯦꯗ
ꯍꯥꯎꯋꯦꯗꯥ
ꯥꯎ ꯇꯗꯥ
ꯁꯥ ꯑꯃꯨꯕ ꯍꯥꯞꯄꯒꯦ
ꯁꯥ ꯑꯀꯪꯕ ꯁꯟꯁꯥꯗꯣ ꯀꯪꯍꯜꯂꯒ ꯊꯝꯕꯒꯤ ꯍꯥꯎꯋꯦꯗ ꯁꯥ ꯌꯥꯎꯕꯅꯤ
ꯑ ꯍꯣꯏꯗꯨꯗꯤ
ꯎꯝ ꯍꯥꯎꯅꯦ
ꯎꯝ
ꯍꯥꯎꯕꯒꯤꯅꯦ ꯍꯥꯎꯋꯦ ꯍꯥꯏꯗꯣ ꯍꯥꯎꯗ꯭ꯔꯗꯤ ꯍꯥꯎꯇꯦ ꯍꯥꯏꯗꯣꯏꯅꯦꯅ ꯀꯔꯤꯅꯣ
ꯃꯥꯅꯤ ꯃꯥꯅꯤ ꯁꯨꯝꯃꯤ ꯆꯨꯝꯃꯤ ꯂꯥꯜꯂꯤꯕꯗꯤ ꯑꯩꯅꯅꯤ
ꯎꯝ ꯃꯥꯅꯤ ꯂꯥꯔꯒ ꯑꯗꯨꯝ ꯂꯩꯍꯧꯔꯣ
ꯆꯠꯂꫭ ꯑꯩꯗꯤ ꯍꯌꯦꯡ ꯋꯥꯏꯁꯦ ꯑꯃꯨꯛ ꯆꯨꯝꯂꯛꯀꯅꯤ ꯍꯧꯖꯤꯛꯀꯤꯗꯤ ꯑꯗꯨꯝ ꯂꯥꯟꯖꯔꯒꯦ ꯍꯥꯏꯅ
ꯁꯤꯁ
ꯎꯝ ꯑ ꯑꯁ ꯑꯩꯗꯤ ꯉꯁꯤꯁꯦ ꯅꯪꯗꯤ ꯍꯟꯆꯥꯡ ꯍꯥꯎꯗꯕꯒ ꯆꯥꯔꯝꯒꯅꯤ ꯈꯜꯂꯒ ꯍꯥꯎꯕ ꯉꯥꯛꯇ ꯅꯤꯅ
ꯎꯝ ꯑꯍꯥꯎꯕ ꯉꯥꯛꯇꯅꯦ
ꯈꯗꯤ ꯌꯥꯗ꯭ꯔꯦꯦ
ꯑꯌꯨꯛꯇ ꯀꯩ ꯏꯟꯖꯪ ꯆꯥꯒꯦ ꯅꯪꯗꯤ ꯑꯗꯨꯗꯤ
ꯑꯌꯨꯛꯇ ꯌꯦꯔꯨꯝ ꯆꯝꯐꯨꯠ ꯑꯃ ꯐꯨꯠꯂꯒ ꯏꯔꯣꯟꯕ ꯃꯆꯥꯥ
ꯑꯗꯨ ꯑꯗꯨꯅ ꯍꯦꯅ ꯍꯥꯎꯍꯈꯔ ꯄꯅꯤ
ꯁꯥꯇꯦꯗ ꯅꯨꯡꯁꯤꯗꯦꯗ ꯌꯦꯔꯨꯝꯒꯤ ꯃꯁꯛ ꯎꯔꯀꯥꯟꯗ ꯑꯩꯗꯤ ꯅꯨꯡꯁꯤꯔꯦ
ꯀꯔꯤ ꯃꯔꯝꯒꯤ ꯅꯨꯡꯁꯤꯕ ꯉꯝꯗ꯭ꯔꯤꯅꯣ
ꯅꯪ ꯎꯗꯕꯒꯤ ꯌꯦꯔꯨꯝ ꯃꯁꯛ ꯂꯣꯏ ꯀꯥꯎꯒꯦ ꯇꯧꯋꯦ ꯎꯝ
ꯁꯛꯁꯨ ꯈꯪꯁꯨ ꯈꯪꯗꯅ ꯀꯃꯥꯏꯅ꯫
ꯑꯁ ꯑꯗꯨ ꯑꯣꯏꯔꯁꯨ ꯆꯤꯡꯕꯥꯡꯒꯤ ꯃꯄꯥꯟꯗꯒꯤ ꯊꯣꯛꯂꯛꯈ꯭ꯔꯗꯤ ꯑꯗꯨꯝ ꯎꯈ꯭ꯔꯦ ꯑꯩꯗꯤ꯫ ꯉꯁꯥꯏ ꯅꯪꯒꯤ ꯑꯃ ꯐꯖꯈ꯭ꯔꯕ꯫ ꯅꯪꯒꯤ ꯃꯥꯏꯊꯣꯡꯗꯣ ꯎꯔꯀꯥꯟꯗ ꯑꯩꯒꯤ, ꯆꯥꯛ ꯆꯥꯛꯈꯣꯝꯗ ꯐꯥꯎ ꯎꯠꯂꯛꯏꯅꯤꯅꯤ꯫
ꯑꯦ ꯑꯦ ꯐ ꯐꯔꯦ ꯍꯦ꯫
ꯐꯕꯅꯦ ꯑꯩꯗꯤ ꯑꯗꯨꯝ ꯐꯕꯅꯦ ꯅꯪꯗꯒꯤ ꯍꯦꯟꯅ ꯐꯕꯅꯦ ꯍꯥꯏꯗꯤ꯫
ꯑꯁ ꯑꯦꯁ ꯐꯔꯝꯒꯅꯤ ꯍꯣꯏ꯫
ꯍꯔꯝꯕꯅꯦ ꯍꯔꯝꯕꯅꯦ꯫
ꯌꯥꯝ ꯐꯔꯝꯒꯗꯕ ꯃꯥꯜꯂꯦ ꯐꯝꯃꯟꯕꯒꯤ ꯑꯃꯨꯛ ꯐꯠꯇꯅꯕ ꯀꯣ,
ꯀꯟꯅ ꯍꯣꯠꯅꯩꯢ ꯑꯗꯨꯗꯤ꯫
ꯑꯁ ꯀꯤꯖꯩꯍꯦ ꯑꯦ ꯑꯦ ꯑꯦ,
ꯅꯪꯁꯦ ꯑꯦ ꯑꯦ ꯑꯦ ꯀꯩ ꯍꯥꯏꯔꯦ ꯏ ꯏ
ꯑꯍꯥꯟ ꯃꯑꫭꯡ ꯃꯥꯥꯟꯗ꯭ꯔꯣ ꯑꯗꯣ꯫
ꯃꯥꯗꯦꯗ ꯁꯨꯡ ꯃꯥꯥꯟ ꯃꯥꯥꯟꯗꯦ ꯑꯉꯥꯡ ꯃꯆꯥꯒꯤ ꯈꯣꯟꯖꯦꯜꯒ ꯃꯥꯜꯂꯒ ꯑꯃꯨꯛ ꯑꯍꯟꯒꯤ ꯃꯑꯣꯡꯗ ꯇꯧꯅꯤꯡꯕ ꯍꯦ ꯄꯦ ꯄꯦ ꯂꯥꯎꯕ,
ꯍꯥꯎ ꯍꯥꯎ ꯍꯥꯎ ꯈꯣꯟꯖꯦꯜꯗꯤ ꯑꯗꯨꯝ ꯄꯤꯛꯈ꯭ꯔꯕꯅꯦ ꯄꯥꯏ ꯂꯩꯇꯦ ꯆꯥꯎꯍꯟꯅꯤꯡꯔꯁꯨ꯫
ꯑꯁ ꯅꯪꯒꯤ ꯁꯛꯇꯝ ꯎꯗ꯭ꯔꯤꯈꯩꯗꯤ ꯑꯩꯗꯤ ꯍꯟꯗꯛꯀꯥꯟꯁꯦ ꯆꯥꯛꯁꯦ ꯄꯨꯈꯝ ꯑꯃꯗꯒꯤ ꯍꯦꯟꯕ ꯉꯝꯗ꯭ꯔꯦ꯫
ꯑꯁ ꯑꯁ ꯑꯁ ꯑꯦ ꯑꯦ ꯑꯦ ꯑꯃꯨꯛ ꯍꯥꯏꯔꯛꯇꯣꯏꯔ ꯍꯥꯏꯅꯥꯕꯤꯅꯦ ꯌꯥꯗ꯭ꯔꯦꯅꯦ꯫
ꯑꯦ ꯑꯦ ꯑꯦ ꯑꯦ
ꯑꯦ ꯅꯪꯁꯨ ꯑꯃꯨꯛ ꯇꯧꯔꯛꯀꯅꯤꯀꯣ꯫
ꯑꯠꯆꯥ ꯑꯠꯆꯥ ꯍꯣꯏ ꯍꯣꯏ ꯇꯧꯔꯣꯏꯗ ꯑꯩꯈꯣꯏꯗꯤ ꯃꯤꯒꯤ ꯃꯑꯣꯡ ꯇꯝꯗꯦ ꯑꯩꯗꯤ
ꯎ ꯎ ꯎꯝ ꯎꯝ ꯎꯝ ꯎ ꯌꯥꯔꯣꯏꯕꯣ꯫
ꯑ ꯌꯥꯔꯣꯏ ꯅꯪꯒꯤꯁꯦ꯫
ꯑꯗꯨ ꯀꯩꯒꯤꯔꯥ ꯈꯪꯕ꯭ꯔꯥ?
ꯈꯪꯗꯦꯅꯦ꯫
ꯅꯪꯒꯤ ꯍꯩꯅꯕꯤ ꯑꯣꯏꯕꯒꯤ꯫
ꯑꯧ ꯍꯩꯩꯅꯕꯤꯅꯦ ꯑꯗꯨꯝ ꯋꯥꯔꯤ ꯁꯥꯟꯅꯀꯥꯟꯗ꯫
ꯎꯝ ꯑꯥ ꯍꯧꯖꯤꯛꯁꯦ ꯑꯃꯨꯛ ꯉꯥꯡꯈ꯭ꯔꯦ ꯌꯥꯔꯣꯏ ꯁꯨꯛ ꯌꯥ ꯌꯥꯔꯣꯏ꯫
ꯌꯥꯔꯔꯣꯏ ꯌꯥꯔꯔꯣꯏ꯫
ꯎꯝ ꯑꯗꯨꯗꯤ ꯀꯩꯇꯧꯕ ꯇꯥꯏ?
ꯑꯩꯁꯨ ꯈꯪꯗ꯭ꯔꯦꯅꯦ꯫
ꯅꯪꯒꯤ ꯍꯩꯅꯕꯤꯁꯦ ꯂꯧꯊꯣꯛꯀꯦ ꯍꯥꯏꯔꯗꯤ ꯑꯩꯁꯦ ꯅꯅꯥꯛꯇ ꯂꯥꯛꯑꯒ, ꯈꯤꯇꯪ ꯁꯦꯝꯗ꯭ꯔꯗꯤ ꯌꯥꯔꯔꯣꯏ꯫
ꯍꯣꯡꯗꯣꯛꯄꯗꯤ ꯁꯨꯡꯉꯝ ꯉꯝꯂꯔꯣꯏꯗ ꯏꯃꯥ ꯄꯨꯛꯅꯨꯡꯒꯤꯅꯤꯅ ꯂꯥꯎꯗꯔ
ꯑ ꯑꯩ ꯂꯛꯑꯗꯤ ꯅꯪ ꯍꯧꯅꯤ꯫ ꯍꯥꯏꯔꯔꯣꯏꯅ ꯀꯟꯅꯒ ꯍꯣꯠꯅꯔꯝꯒꯗꯧ ꯃꯥꯂꯦ ꯍꯧꯖꯤꯛꯀꯤ ꯃꯑꯣꯡꯗꯣ꯫
ꯑꯥ
ꯎ ꯀꯅꯥꯒꯤ ꯕꯥꯔꯗꯦꯔꯣ ꯅꯪꯒꯤ ꯕꯥꯔꯗꯦꯔꯣ ꯅꯠꯇ꯭ꯔꯒ ꯅꯪ ꯕꯕꯥꯒꯤꯔ ꯃꯃꯥꯒꯤꯔ ꯕꯣꯕꯣꯛꯀꯤꯔꯣ ꯎ ꯎꯒꯤꯔꯣ
ꯍꯥꯥ
ꯑꯣ ꯅꯨꯡꯗ ꯋꯥꯔꯤ ꯁꯥꯕꯒꯤꯅꯦꯗ ꯍꯧꯖꯤꯛꯀꯤꯗꯨꯗꯤ ꯁꫭꯔꯦ
ꯑꯣ ꯑꯣ ꯑꯣ ꯑꯩ ꯅꯣꯡ ꯉꯥꯏꯍꯥꯛ ꯑꯣꯟꯈꯔꯦ ꯑꯗꯨꯒꯤꯅꯦ
ꯑꯥ ꯍꯣꯏ ꯁꯥꯕ ꯀꯩꯝ ꯂꯩꯇꯦꯗ ꯑꯩꯉꯣꯟꯗꯗꯤ ꯑꯩꯗꯤ ꯃꯤꯒꯤ ꯈꯛꯇ ꯇ ꯈꯜꯂꯒ ꯍꯤꯡꯉꯝꯕ ꯄꯨꯟꯁꯤꯅꯤ
ꯑꯦꯁ ꯑꯦꯁ ꯅꯪꯁꯦ ꯋꯥ ꯉꯥꯡꯕ ꯌꯥꯝ ꯍꯩꯔꯦꯅꯦ
ꯍꯣꯏ ꯉꯥꯡꯅ ꯄ ꯄꯗꯒꯤ ꯑꯗꯨꯝ ꯉꯥꯡꯂꯛꯑꯦ ꯍꯥꯏꯌꯦꯦ
ꯀꯟꯗꯤꯄ ꯃꯥꯂꯦ
ꯋꯥ ꯉꯥꯡꯕ ꯐꯖꯅ ꯍꯥꯏ ꯋꯥ ꯑꯃ ꯊꯦꯡꯅꯩ ꯍꯥꯏꯅ ꯑꯁ ꯑꯣꯣꯔꯦꯟꯅ ꯂꯥꯏꯈꯔ
ꯅꯪ ꯈꯨꯔꯨꯝꯕ ꯍꯩꯕ꯭ꯔꯣꯅꯦ ꯍꯥꯏꯕꯣ
ꯍꯩꯇ꯭ꯔꯗꯤ
ꯍꯩꯁ ꯍꯖꯕ ꯉꯝꯗꯦꯗ
ꯅꯪ ꯅꯪꯔꯀ ꯋꯥꯔꯤ ꯁꯥꯟꯅꯕ ꯐꯪꯉꯁꯦ
ꯐꯖꯗꯦ ꯐꯖꯗꯦ
ꯊꯥꯖꯍꯧꯍꯦ ꯅꯆꯦ ꯑꯩꯈꯣꯏꯕꯨ ꯊꯥꯖꯗ꯭ꯔꯗꯤ ꯀꯅꯥꯉꯣꯟꯗ ꯊꯥꯖꯗꯣꯏꯅꯣꯅꯦ
ꯆꯍꯤꯕꯨꯗꯤ ꯏꯆꯦ ꯑꯣꯏꯔꯝꯒꯅꯤ ꯈꯣꯟꯖꯦꯜꯗꯗꯤ ꯏꯆꯦ ꯅꯠꯇꯦꯀꯣ ꯏꯅꯥꯎꯅꯨꯄꯤꯒꯨꯝꯕꯅꯦ ꯅꯪ ꯈꯔ ꯒ꯭ꯌꯥꯟ ꯇꯥꯥꯎ
ꯁꯤ ꯁꯤ ꯁꯤ ꯍꯜꯂꯕꯅꯦꯍꯦ ꯂꯤꯔꯕꯅꯦ ꯈꯣꯟꯖ ꯈꯛꯇ
ꯇꯧꯒꯅꯦ
ꯑꯦ ꯑꯦ
ꯈꯣꯟꯖꯦꯟ ꯄꯤꯛꯄꯒꯤꯅꯦ ꯂꯤꯔꯕꯅꯤꯅꯦ ꯀꯔꯤꯅꯣ ꯈꯪꯗꯦ ꯈꯪꯁꯨ ꯈꯪꯗꯅ
ꯑꯁ ꯑꯩꯁꯦ
ꯑꯥ
ꯉꯁꯤꯁꯦ ꯅꯪꯒꯤ ꯋꯥꯈꯜ ꯈꯜꯂꯒ ꯇꯨꯝꯖꯔꯛꯑꯅꯤ ꯈꯜꯂꯝꯕꯅꯦ
ꯑꯦ ꯑꯦ
ꯑꯝꯝ ꯌꯥꯗꯅꯤ ꯑꯗꯨꯕꯨ ꯀꯔꯤꯗꯤ ꯎꯄꯥꯏ ꯂꯩꯀꯣ ꯅꯠꯇ꯭ꯔꯣ
ꯎꯝ ꯃꯥꯅꯤꯅꯦ
ꯍꯣꯡꯉꯣ ꯍꯥꯏꯔ ꯁꯨꯡꯍꯣꯡ ꯍꯣꯡꯕ ꯉꯝꯃ꯭ꯔꯣꯏ ꯍꯥꯏꯕꯗꯤ ꯅꯪꯒꯤ ꯅꯣꯏ ꯃꯃꯥꯒꯤ ꯄꯨꯛꯇꯨꯒꯤ ꯑꯦ ꯑꯦ ꯑꯦ ꯑꯗꯨꯝ ꯍꯥꯏꯔꯒ ꯊꯣꯛꯂꯛꯏꯅꯦ ꯍꯥꯏꯌꯦ
ꯎ
ꯑꯁ
ꯄꯥꯏ ꯂꯩꯇ꯭ꯔꯦꯅꯦ
ꯄꯂꯇꯦ ꯄꯂ ꯄꯂꯩꯇꯦ ꯄꯂꯩꯇꯦ
ꯀꯅꯥ ꯀꯅꯥ ꯂꯩꯅꯣ ꯅꯪꯕꯣ
ꯍꯧꯖꯤꯛꯄꯨꯗꯤ ꯑꯩꯒꯤ ꯍꯛꯆꯥꯡꯒ ꯑꯩꯒꯤ ꯊꯋꯥꯏꯒ ꯑꯩꯒꯤ ꯃꯃꯤꯒ ꯑꯩꯈꯣꯏ ꯑꯍꯨꯝ ꯂꯩꯃꯤꯟꯅꯔꯛꯏ
ꯞꯠꯇ ꯐꯔꯦꯅꯦ ꯑꯗꯨꯗꯤ ꯌꯥꯝ ꯅꯨꯡꯉꯥꯏꯅ ꯍꯩꯔꯝꯒꯗꯕ ꯃꯥꯜꯂꯦ
ꯈꯟꯅꯔꯝꯕ ꯑꯅꯤ ꯈꯠꯅꯔꯒ ꯂꯩ ꯑꯩꯗꯤ ꯒ꯭ꯌꯥꯟ ꯇꯥꯗꯣ
ꯑꯣ
ꯑꯩꯗꯤ ꯅꯪꯒ ꯋꯥꯔꯤ ꯁꯥꯕ ꯐꯪꯗꯤ ꯂꯣꯏꯔꯦ ꯑꯩꯗꯤ
ꯑꯣ ꯑꯣ
ꯑꯗꯣ
ꯐꯔꯦꯅꯦ ꯍꯣꯏ
ꯇꯥꯕ꯭ꯔꯣ
ꯍ ꯇꯥ ꯇꯕ꯭ꯔꯣ
ꯑꯩꯒꯤ ꯊꯋꯥꯏ ꯃꯆꯥ
ꯑꯦ ꯑꯦ ꯑꯦ ꯎꯝ ꯎꯝ ꯎꯝ ꯀꯩꯗꯧꯔꯒꯦ ꯀꯔꯤ ꯍꯥꯏꯒꯦ ꯍꯥꯏꯔꯣ
ꯑꯩꯗꫭ ꯅꯪꯒꯤ ꯊꯃꯣꯏꯒꯤ ꯀꯥꯆꯤꯟꯒꯤ ꯃꯅꯨꯡꯗ ꯂꯣꯠꯀꯤꯦ ꯖꯒꯥ ꯂꯩꯈꯤꯒꯗ꯭ꯔꯣ
ꯑꯦ ꯑꯦ ꯂꯩꯒꯗꯧꯕ ꯃꯥꯥꯟꯗꯦꯅꯦ
ꯃꯥꯟꯗ꯭ꯔꯦ
ꯎꯝ
ꯑꯩ ꯊꯨꯃꯜꯂꯦꯗ
ꯊꯨꯗꯦꯗ
ꯊꯏꯩ
ꯊꯨꯗꯕꯅꯤꯍꯦ
ꯑꯦ ꯈꯣꯟꯖꯦꯜꯒ ꯍꯥꯏꯔꯗꯤ ꯑꯁ ꯌꯥꯝ ꯅꯨꯡꯁꯤꯌꯦ
ꯎ ꯑꯉꯥꯡ ꯃꯆꯥ ꯃꯈꯣꯜ ꯃꯥꯜꯂꯦ ꯍꯥꯏꯕꯅꯦ ꯑꯩ ꯈꯣꯟꯗꯦꯜꯦꯜꯗ ꯊꯥ ꯑꯃ ꯁꯨꯗꯔꯤꯕ ꯑꯉꯥꯡꯀ ꯃꯥꯜꯂꯦ ꯍꯥꯏꯕꯅꯤ
ꯅꯠꯇꯦ ꯊꯥ ꯑꯃꯗꯤ ꯅꯠꯇꯦ ꯑꯩꯒꯤ ꯆꯍꯤꯒꯤ ꯆꯥꯡꯒ ꯆꯞ ꯃꯥꯟꯅꯔꯝꯒꯗꯧ ꯃꯥꯜꯂꯦꯕ
ꯆ ꯎꯝ ꯑꯣꯏꯔꯝꯃꯁꯨ ꯌꯥꯏ
ꯑꯗꯨꯣ
ꯑꯣ
ꯅꯪ ꯉꯁꯤ ꯅꯨꯃꯤꯠꯁꯦ ꯀꯥꯏ ꯀꯥꯏ ꯆꯠꯂꯨꯒꯦ ꯑꯩ ꯅꯪꯒꯤ ꯈꯣꯟ ꯅꯪꯒꯤ ꯈꯣꯟꯖꯦꯜ ꯀꯩꯀꯥꯁꯨ ꯀꯩꯝ ꯇꯥꯔꯦ ꯉꯁꯤꯁꯦ ꯑꯁ
ꯉꯁꯤꯁꯦ ꯑꯗꯨꯝ ꯍꯤꯞꯄꯒ ꯂꯩꯔꯦ ꯅꯣꯡ ꯆꯨꯕꯅꯤꯅ ꯌꯨꯝꯗ ꯑꯗꯨꯝ ꯂꯩꯩꯔꯦ ꯑꯦ ꯑꯦ ꯑꯦ
ꯐꯩꯅꯦ ꯑꯗ‌‌ꯣ ꯑꯩꯅ ꯉꯁꯤ ꯅꯪꯉꯣꯟꯗ ꯍꯥꯏꯒꯗꯧꯕ ꯑꯔꯨꯕ ꯑꯃꯗꯤ ꯂꯩꯌꯦ
ꯇꯔꯤꯅꯣ
ꯅꯪ ꯍꯣꯔꯦꯟ ꯆꯥꯛ ꯆꯥꯕꯗꯤ ꯏꯁꯤꯡ ꯊꯛꯄ ꯀꯥꯎꯅꯤꯀꯣ
ꯀꯧꯔꯩꯗ ꯑꯗꯨꯗꯤ ꯑꯁ ꯏꯅꯥꯛꯇ ꯊꯝꯃ ꯔꯦꯗꯤꯗ ꯂꯩꯔꯕꯅꯦ ꯑꯗꯨꯗꯤ
ꯎ ꯑꯗꯨꯒ ꯍꯦꯛ ꯀꯥꯎꯔꯕ ꯑꯩꯗꯤ ꯂꯣꯏꯔꯦ ꯑꯩꯗꯤ ꯁꯥꯎꯔꯤꯅꯦ
ꯎꯝ ꯎ ꯀꯥꯎꯔꯣꯏꯗ ꯁꯤꯗꯤꯤ
ꯑꯁ
ꯍꯁꯤꯡꯉꯩꯗꯗꯤ ꯍꯤꯡꯕꯗ ꯉꯝꯗꯕꯅꯦ ꯑꯩꯁꯦ
ꯎꯝ ꯑꯦꯁ ꯅꯪ ꯅꯪꯅ ꯏꯁꯤꯡꯕꯨ ꯃꯔꯨ ꯑꯣꯏꯅ ꯈꯟꯕꯒꯤ ꯈꯟꯕꯅꯤꯅꯀꯣ
ꯎꯝ
ꯏꯁꯤꯡꯒꯨꯝꯅ ꯑꯩꯕꯨꯁꯨ ꯌꯥꯝ ꯃꯔꯨ ꯑꯣꯏꯌꯦꯅ ꯈꯟꯕꯤꯌꯨ ꯍꯥꯏꯒꯦ ꯇꯧꯕꯅꯦꯕ
ꯍꯣꯏꯃꯦ ꯍꯣꯏꯃꯦ ꯈꯟꯕꯤꯒꯦꯅꯦ ꯏꯅꯥꯎ ꯅꯨꯄꯥꯉꯣꯟꯗ ꯈꯟꯕꯤꯗ꯭ꯔꯗꯤ ꯀꯅꯥꯉꯣꯟꯗ
ꯇꯉ ꯏꯅꯥꯎꯅꯨꯄꯥꯒꯤ ꯇꯥꯏꯇꯜꯗ ꯈꯟꯒꯅꯨ
ꯀꯔꯝꯕ ꯇꯩꯇꯥꯜꯗ ꯈꯟꯕꯤꯌꯨ ꯍꯥꯏꯅꯣ
ꯃꯣꯏ ꯇꯥꯃꯣ ꯍꯥꯏꯕꯗꯤ ꯀꯩꯗꯧꯋꯤ
ꯑꯗꯨꯃꯛꯇꯤ ꯍꯦꯟꯃꯟꯗꯔꯣ ꯅꯪꯗꯤ
ꯍꯟꯗꯤꯌꯦ ꯑꯗꯨꯨꯝ ꯆꯞ ꯆꯥꯔꯕꯅꯦ
ꯏꯁ ꯌꯥꯝ ꯍꯦꯟꯕ ꯃꯥꯜꯂꯦꯗ ꯑꯩ ꯅꯤꯡꯕ ꯀꯥꯟꯗꯗꯤ
ꯑꯩꯗꯣ ꯅꯪꯒꯤꯗꯃꯛꯇ ꯑꯩꯁꯨ ꯑꯉꯥꯡ ꯃꯆꯥ ꯑꯣꯟꯅꯤꯡꯕꯅꯦ ꯑꯗꯨꯕꯨ ꯀꯔꯤꯗꯤ ꯎꯄꯂꯩ ꯆꯍꯤ ꯅꯈꫭꯏ ꯆꯦꯟ ꯆꯦꯜꯂꯒ ꯂꯩꯔꯦ ꯑꯩꯅ ꯇꯥꯟꯕ ꯉꯝꯗ꯭ꯔꯦ
ꯑꯦꯁ ꯑꯦꯁ
ꯍꯣ ꯅꯨꯡꯁꯤꯕꯤ ꯍꯥꯏꯅꯤꯡꯉꯥꯏꯁꯨ ꯏ ꯀꯥꯏꯖꯩ